ꯇꯥꯏꯌꯦꯀꯣ
ꯑꯥ ꯇꯥꯏ ꯑꯥ ꯀꯩꯅꯣꯝꯇ ꯍꯪꯒꯦ ꯕ꯭ꯔꯗꯔꯗꯤ ꯀꯩ ꯑꯣꯅꯔꯁ ꯑꯣꯏꯅ ꯄꯥꯏꯔꯛꯀꯦ ꯑꯦꯝ ꯕꯤꯗꯥ
ꯑꯦꯝ ꯕꯤ ꯑꯦꯗ ꯍꯩꯆ ꯑꯥꯔꯒ ꯃꯥꯔꯀꯦꯇꯤꯡ
ꯑꯥ ꯑꯩꯆ ꯑꯥꯔꯒ ꯃꯥꯔꯀꯦ ꯃꯥꯔ ꯑꯗꯨꯝ ꯀꯃꯥꯏꯅ ꯍꯥꯏ ꯑꯁ ꯑꯩ ꯐꯥꯏꯅꯦꯟꯁ ꯄꯥꯏꯕ ꯃꯤ ꯈꯪꯅꯤꯡꯕ ꯍꯥꯏꯗꯤ ꯑꯩ ꯃꯥꯔꯀꯦꯇꯤꯡꯒ ꯐꯥꯏꯅꯦꯟꯁ ꯇꯧꯁꯤꯔꯥ ꯈꯜꯂꯝꯕꯅꯦꯕ
ꯑꯣ ꯐꯥꯏꯅꯦꯟꯁꯁꯨ ꯌꯥꯏ ꯇꯧꯕ ꯌꯥꯏ ꯑꯥ ꯂꯥꯏꯛ ꯀꯣꯏ ꯑꯥ ꯀꯣꯔꯄꯣꯔꯦꯠ ꯁꯦꯛꯇꯔꯗ ꯅꯠꯇ꯭ꯔꯖꯨ ꯀꯥ ꯑꯥ ꯒꯣꯔꯃꯦꯟꯒꯤ ꯁꯔꯚꯤꯁꯀꯨꯝꯕꯀꯣ ꯒꯣꯔꯃꯦꯟ ꯖꯣꯕ ꯀꯨꯝꯕꯗ ꯑꯦꯝ ꯕꯤ ꯑꯦ ꯐꯥꯏꯅꯥꯟꯁ ꯍꯥꯏ ꯕꯤ ꯑꯦ ꯐꯥꯏꯅꯥꯟꯁꯀꯨꯝꯕ ꯌꯥꯝ ꯅꯤꯌꯦꯕ ꯃꯣꯏꯀꯣ ꯑꯦꯐ ꯁꯤ ꯑꯥꯏꯒꯤ ꯐꯨꯗ ꯀꯣꯔꯣꯄꯔꯦꯁꯟ ꯑꯣꯐ ꯏꯟꯗꯤꯌꯥꯒꯤꯒꯨꯝꯕꯀꯣ ꯑꯦꯟ ꯗꯦꯟ ꯑꯣ ꯅꯕꯠꯀꯤ ꯐꯤꯖꯤꯀꯦꯜ ꯕꯦꯡꯀꯨꯝꯕꯒꯤ ꯗꯦꯟ ꯑꯔ ꯕꯤ ꯑꯥꯏ ꯀꯨꯝꯕꯒꯤꯀꯣ
ꯎꯝ
ꯕꯤ ꯑꯦ ꯐꯥꯏꯅꯥꯟꯁ ꯇꯧꯕꯁꯤꯡ ꯌꯥꯝ ꯐꯪꯕꯅꯦꯕ ꯃꯣꯏ ꯑꯗꯨꯗꯤ ꯀꯝꯄꯤꯇꯤꯇꯤꯞꯇꯨ ꯌꯥꯝꯗꯦꯗꯅ ꯕꯤꯀꯣꯁ ꯖꯤꯅꯔꯦꯜ ꯖꯦꯟꯔꯦꯜꯗꯩ ꯖꯦꯟꯔꯦꯜꯗ ꯑꯌꯥꯝꯕ ꯊꯥꯏꯌꯦꯕ ꯃꯖꯤ ꯑꯗꯨꯒꯤ ꯑꯦꯟ ꯕꯤ ꯑꯦ ꯐꯥꯏꯅꯥꯟꯁ ꯁꯤꯡꯗꯤ ꯀꯦꯟꯗꯤꯗꯦꯠꯁꯨ ꯌꯥꯝꯃꯣꯏꯗꯅ ꯑꯗꯨꯗꯤ ꯅꯪ ꯑꯣꯄꯣꯔꯆꯨꯅꯤꯇꯤꯗꯨ ꯒ꯭ꯔꯦꯞ ꯇꯧꯕ ꯌꯥꯏꯗꯅ ꯅꯠꯇ꯭ꯔꯥ
ꯑꯥ ꯎꯝ ꯑꯩꯁꯨ ꯈꯜꯂꯝꯕꯅꯦ ꯂꯥꯏꯛ ꯑꯐꯇ꯭ꯔ ꯋꯔꯛꯀꯤꯡ ꯀꯣꯄꯔꯦꯠꯇ ꯂꯥꯏꯛ ꯐꯥꯏꯚꯕ ꯇꯧꯔꯒ ꯑꯗꯨꯝ ꯒꯣꯚꯔꯃꯦꯟꯗ ꯑꯣꯏꯅ ꯆꯥꯁꯤ ꯀꯣꯕ꯭ꯔꯦꯠ ꯇꯨꯗꯤ ꯍꯣꯏ ꯐꯕꯨꯗꯤ ꯐꯩ ꯑꯗꯨꯝ ꯑꯗꯨꯕꯨ ꯀꯩꯅꯣꯗ ꯂꯦꯇꯔ ꯑꯩꯈꯣꯏꯒꯤ ꯑꯩꯈꯣꯏꯗꯨꯗꯤ ꯑꯃꯨꯛ ꯂꯥꯏ ꯑꯃꯨꯛ ꯍꯜꯂꯛꯄꯁꯨ ꯌꯥꯏꯗꯅ ꯑꯗꯨꯅ
ꯑꯥ ꯑꯗꯨ ꯅꯪꯅꯀꯣ ꯑꯥ ꯅꯪꯅ ꯀꯣꯄꯔꯦꯠꯇ ꯑꯩ ꯀꯣꯄꯔꯦꯠꯇ ꯇꯧꯔꯒ ꯄꯩꯁꯥ ꯐꯖꯅ ꯑꯔꯟ ꯇꯧꯒꯅꯤ ꯂꯥꯏꯛ ꯑꯆꯧ ꯑꯆꯧꯕ ꯀꯝꯄꯅꯤꯗ ꯊꯕꯛ ꯇꯧꯔꯒ ꯄꯔ ꯄꯔ ꯑ ꯍꯥꯏ ꯁꯄꯣꯁ ꯄꯔ ꯃꯟꯗ ꯂꯏꯛ ꯑꯩꯠꯇꯤ ꯄ꯭ꯂꯁꯀꯨꯝꯕ ꯅꯤꯌꯔꯗ ꯑꯣꯜ ꯂꯛꯀꯨꯕ ꯇꯟꯅꯤ ꯍꯥꯏꯗꯤ ꯀꯥꯏꯗꯦꯀꯣ ꯕꯠ ꯅꯪꯅ ꯑꯃꯨꯛ ꯒꯣꯔꯃꯦꯟꯗ ꯇꯧꯅꯤꯡꯕꯒꯤꯒꯨꯝ ꯒꯣꯔꯃꯦꯟꯗ ꯑꯃꯨꯛ ꯍꯜꯂꯛꯇ꯭ꯔꯥ ꯍꯥꯏꯅ ꯈꯜꯂꯗꯤ ꯀꯣ
ꯎꯝ
ꯑꯦꯝ ꯕꯤ ꯑꯦ ꯇꯧꯔꯒ ꯑꯦꯛꯖꯥꯝ ꯑꯦꯝ ꯕꯤ ꯑꯦ ꯇꯧ ꯇꯧꯅ ꯀꯝꯄꯤꯇꯤꯇꯤꯞ ꯑꯦꯛꯖꯥꯝꯒꯤ ꯄ꯭ꯔꯤꯄꯦꯌꯔ ꯇꯧꯕꯅ ꯐꯕꯅꯤ ꯅꯠꯇ꯭ꯔꯗꯤ ꯅꯠꯇ꯭ꯔꯁꯨ ꯅꯪ ꯍꯧꯖꯤꯛ ꯑꯦꯝ ꯕꯤ ꯑꯦ ꯇꯧꯔꯣꯏꯒꯦ ꯍꯥꯏꯔꯁꯨ ꯑꯦꯛꯖꯥꯝꯒꯤꯗꯃꯛ ꯄ꯭ꯔꯤꯄꯦꯌꯔ ꯇꯧꯕ ꯌꯥꯏ ꯅꯠꯇ꯭ꯔꯗꯤ ꯅꯪꯅ ꯀꯣꯔꯄꯔꯦꯠꯇ ꯑꯃꯨꯛ ꯆꯍꯤ ꯈꯔ ꯇꯧꯔꯒ ꯑ ꯀꯝꯄꯤꯇꯤꯇꯤꯞ ꯑꯦꯛꯖꯥꯝ ꯊꯥꯕ ꯂꯥꯛꯄ ꯑꯣꯏꯔꯗꯤ ꯅꯪ ꯆꯍꯤꯗꯨ ꯌꯥꯝꯃꯡꯉꯅꯦꯕ ꯑꯦꯟ ꯗꯦꯟ ꯀꯝꯄꯤꯇꯤꯇꯤꯞ ꯂꯦꯕꯦꯜꯁꯨ ꯍꯦꯟꯅ ꯍꯦꯟꯅ ꯋꯥꯡꯉꯅꯦꯕ ꯆꯍꯤ ꯈꯨꯗꯤꯡꯒꯤ ꯋꯥꯡꯕꯅꯦꯕ ꯀꯝꯄꯤꯇꯤꯇꯤꯞ ꯑꯦꯛꯖꯥꯝ ꯒꯨꯝꯕꯗꯤꯀꯣ ꯎꯝ
ꯁꯣ ꯅꯪ ꯕ ꯀꯝꯄꯤꯇꯤꯇꯤꯞ ꯑꯦꯛꯖꯝ ꯊꯒꯦ ꯍꯥꯏꯗꯤ ꯑꯗꯨꯅ ꯑꯗꯨ ꯂꯥꯏꯟꯗ ꯄ꯭ꯔꯤꯄꯦꯌꯔ ꯇꯧꯔꯒ ꯆꯠꯄꯅꯠꯇ꯭ꯔ ꯅꯪ ꯀꯣꯔꯄꯔꯦꯠꯇ ꯑꯃꯨꯛ ꯇꯧꯔꯒ ꯑꯃꯨꯛ ꯂꯥꯛꯀꯦ ꯍꯥꯏꯕꯗꯨꯗꯤ ꯅꯪꯒꯤ ꯋꯦꯁ ꯑꯣꯐ ꯇꯥꯏꯝꯅꯤ ꯍꯥꯏꯕ ꯇꯥꯕꯅꯤꯗ
ꯎꯝ
ꯑꯗꯨ ꯑꯦꯠꯂꯤꯁ ꯋꯥꯟ ꯏꯌꯔꯗꯤ ꯂꯧꯕꯅꯦ ꯀꯝꯄꯤꯇꯤꯇꯤꯚ ꯑꯦꯛꯖꯥꯝ ꯄ꯭ꯔꯤꯄꯦꯔ ꯇꯧꯕꯁꯨ ꯇꯣꯄꯤꯛ ꯁꯦꯂꯦꯕꯁꯁꯨ ꯌꯥꯝꯕꯅꯤꯅꯀꯣ
ꯑꯩ ꯑꯦꯠꯃꯤꯁꯟ ꯇꯧꯈ꯭ꯔꯦꯕꯀꯣ ꯑꯥ
ꯑꯦꯝ ꯕꯤ ꯑꯦ ꯂꯣꯏꯁꯤꯟꯈ꯭ꯔꯣ ꯑꯗꯨꯒ ꯑꯗꯨꯅ ꯄ꯭ꯔꯥꯏꯚꯦꯠꯇ ꯇꯧꯅꯤꯡꯉꯗꯤ ꯇꯧꯕ ꯒꯣꯔꯃꯦꯟꯒꯤ ꯇꯧꯅꯤꯡꯉꯗꯤ ꯑꯗꯨꯝ ꯑꯦꯝ ꯕꯤ ꯑꯦ ꯇꯝ ꯇꯝꯅꯁꯨ ꯒꯣꯔꯃꯦꯟ ꯀꯝꯄꯤꯇꯤꯇꯤꯞ ꯑꯦꯛꯖꯥꯝꯒꯤ ꯁꯤꯂꯦꯕꯁꯇꯤ ꯂꯣꯏ ꯃꯥꯟꯅꯕꯅꯤ ꯏꯪꯂꯤꯁ ꯔꯤꯖꯅꯤꯡ ꯃꯦꯠꯁ
ꯎꯝ
ꯅꯪ ꯈꯤꯇꯪ ꯈꯤꯇꯪ ꯍꯣꯠꯅꯕ ꯌꯥꯏ ꯑꯗꯨꯒ ꯃꯥꯁꯇꯔ ꯂꯣꯏꯔꯗꯤ ꯊꯥꯕ ꯌꯥꯏꯗꯅ ꯅꯪꯅ ꯃꯥꯁꯇꯔ ꯂꯣꯏꯔꯒ ꯑꯦꯛꯖꯥꯝ ꯊꯥꯒꯦ ꯍꯥꯏꯔꯗꯤ ꯒꯣꯔꯃꯦꯟꯒꯤ ꯊꯥꯒꯦꯗꯤ ꯑꯥꯏ ꯕꯤ ꯄꯤ ꯑꯦꯁ ꯑꯦꯁꯣ ꯂꯩꯔꯦ ꯃꯥꯔꯀꯦꯠ ꯇꯤꯟꯒꯤ ꯁꯦꯂꯦꯔꯤ ꯑꯦꯠ ꯑꯦꯠꯇꯤꯟ ꯊꯥꯎꯖꯟ ꯒꯨꯝꯕꯗ ꯍꯧꯕꯅꯦꯀꯣ ꯑꯥ ꯚꯣꯕꯔꯃꯦꯟ ꯖꯣꯕꯅꯤꯅ ꯅꯪꯉꯣꯟꯗ ꯄ꯭ꯔꯦꯁꯔ ꯂꯩꯔꯣꯏ ꯅꯠꯇ꯭ꯔꯥ ꯄ꯭ꯔꯥꯏꯚꯦꯠ ꯖꯣꯕꯀ ꯈꯦꯠꯅꯔꯛꯀꯅꯤ ꯐ꯭ꯔꯤ ꯇꯥꯏꯝꯁꯨ ꯂꯩꯒꯅꯤ ꯅꯪ ꯊꯕꯛ ꯇꯧꯗ꯭ꯔꯁꯨ ꯇꯂꯣꯞ ꯐꯪꯉꯅꯤ
ꯑꯗꯨꯑꯣꯏꯁꯨ ꯈꯟ ꯕ ꯈꯟꯕ ꯑꯗꯤ ꯑ ꯍꯜꯂꯣ
ꯇꯥꯏꯌꯦ ꯇꯥꯏꯌꯦ
ꯚꯥꯏ ꯑ ꯍꯣꯏ ꯃꯅꯤꯄꯨꯔꯖꯤꯃꯗꯤ ꯃꯅꯤꯄꯨꯔ ꯗꯁꯨꯨ ꯨ ꯂꯣꯏꯖꯤꯟꯕ ꯌꯥꯏ ꯑꯗꯨꯒ ꯌꯥꯝ ꯀꯝꯄꯤꯇꯤꯇꯤꯡ ꯑꯣꯏꯗꯕꯗꯣ ꯁꯣꯝꯗꯗꯤ ꯃꯣꯁꯂꯤ ꯑꯥ ꯊꯤꯑꯣꯔꯤ ꯄꯥꯔꯠ ꯈꯔꯈꯛ ꯇꯧꯕꯒꯤ ꯌꯥꯝ ꯄꯥꯝꯕ ꯑꯣꯏꯗꯕ
ꯍꯣꯏ ꯅꯪ ꯑꯦꯝ ꯕꯤ ꯑꯦ ꯇꯧꯒꯦꯗꯤ ꯃꯄꯥꯟꯗ ꯇꯧꯕꯅ ꯐꯩ ꯑꯗꯨꯕꯨꯗꯤ ꯑꯩꯈꯣꯏꯒꯤ ꯑꯦꯝ ꯕꯤ ꯑꯦ ꯃꯅꯤꯄꯨꯔ ꯌꯨꯅꯤꯚꯔꯁꯤꯇꯤꯗ ꯇꯧꯕꯗꯨ ꯑꯥ ꯑꯦꯛꯁꯄꯦꯛꯇꯦꯁꯟ ꯂꯦꯚꯦꯜ ꯌꯥꯎꯗꯦꯗ
ꯑꯆꯧꯕꯖꯦ ꯑꯗꯨꯕꯨ ꯑꯩꯈꯣꯏꯅ ꯆꯪꯕ ꯃꯇꯝꯗ ꯀꯗꯥꯏꯗꯒꯤ
ꯑꯩꯈꯣꯏ ꯁꯥꯔ ꯑꯃꯅꯁꯨ ꯍꯥꯏꯕꯅꯦ ꯔꯤꯝꯁꯇ ꯑꯣꯏꯅ ꯇꯧꯑꯣ ꯐꯖꯕꯅꯦ
ꯀꯅꯔꯥ ꯀꯅꯥꯔꯣ ꯁꯥꯔ
ꯑꯥ ꯑꯩꯒꯤꯗꯨꯗꯤ ꯑꯃ ꯑꯥ ꯃꯥ ꯑꯩꯈꯣꯏ ꯗꯤ ꯑꯦꯝꯗ ꯌꯥꯎꯕ ꯅꯠꯇꯦ ꯃꯥ ꯀꯩꯅꯣꯒꯤ ꯑꯣꯖꯥꯅꯦ ꯑ ꯀꯔꯝꯕ ꯀꯥꯎꯈ꯭ꯔꯦꯅꯦ ꯃꯤ ꯃꯃꯤꯡꯗꯣ
ꯀꯔꯤ ꯃꯃꯤꯡ ꯀꯧꯒꯦ
ꯂꯀꯤꯁꯣꯔ ꯍꯥꯏꯅ
ꯑꯣ ꯑꯗꯨꯗꯤ ꯈꯪꯗꯦ ꯗꯤꯄꯨꯔꯥꯒꯤ ꯃꯤꯔꯣ
ꯑꯥ ꯑꯥ ꯑꯥ ꯁꯤ ꯁꯤ ꯑꯥꯔꯒꯤ ꯃꯥ ꯄ꯭ꯔꯤꯟꯁꯤꯄꯥꯜ ꯑꯃ ꯑꯣꯏꯔꯝꯃꯦ ꯍꯥꯏꯕ ꯃꯥꯜꯂꯦꯗ
ꯑꯗꯨꯗꯤ ꯈꯪꯉꯦ ꯄ꯭ꯔꯤꯁꯤꯄꯜꯅꯦ ꯖꯤ ꯁꯤ ꯑꯥꯔ ꯏ ꯗ ꯒꯦꯁ ꯐꯦꯀꯜꯇꯤꯁ
ꯑꯣ ꯑꯗꯨꯒ ꯍꯧꯖꯤꯛ ꯁꯥꯔ ꯅꯟꯗꯀꯤꯁꯣꯔꯗꯣ
ꯍꯣꯏ ꯃꯥꯁꯨ ꯏꯃꯨꯟ ꯏꯁꯇꯗꯤꯅꯦ ꯍꯦ
ꯃꯥꯅ ꯁꯨꯝ ꯑ ꯃꯤꯟꯁꯇ ꯇꯧ ꯑꯗꯨꯃꯥꯏꯅ ꯍꯩꯌꯦꯕ
ꯎꯝ ꯑꯗꯨꯝ ꯍꯥꯏꯒꯅꯤ ꯃꯣꯏꯗꯤ ꯅꯤꯝꯁꯇ ꯑꯗꯨꯕꯨ ꯑꯩꯒꯤꯗꯃꯛꯇꯤ ꯐꯖꯗꯦꯀꯣ ꯑꯩꯗꯤ ꯑꯗꯨꯝ ꯑꯩꯅ ꯅꯣꯏꯕꯨ ꯑꯥ ꯗꯤꯁꯀꯔꯦꯖ ꯇꯧꯕꯒꯤ ꯋꯥ ꯅꯠꯇꯕ ꯕꯠ ꯎꯝ ꯑꯩꯒꯤ ꯑꯣꯏꯅ ꯑꯦꯛꯁꯄꯤꯔꯤꯌꯦꯟꯁ ꯑꯩꯒꯤ ꯑꯦꯛꯁꯄꯤꯔꯤꯌꯦꯟꯁ ꯄꯣꯏꯟ ꯑꯣꯐ ꯚ꯭ꯌꯨꯗ ꯍꯥꯏꯔꯨꯔꯗꯤ ꯑꯞ ꯇ ꯨꯑꯦꯛꯁꯄꯦꯛꯇꯦꯁꯟ ꯂꯦꯕꯦꯜꯗꯤ ꯌꯧꯗꯦꯗ
ꯑ ꯑꯩꯈꯣꯏꯗꯤ ꯑꯃꯨꯛ ꯌꯥꯝ ꯀꯝꯄꯤꯇꯤꯚ ꯑꯣꯏꯗꯕ꯭ꯔꯣ
ꯎꯝ
ꯑꯗꯨꯅ ꯑꯃꯔꯣꯝ ꯍꯥꯏꯔꯗꯤ ꯃꯄꯥꯟꯂꯣꯝ ꯊꯣꯛꯑꯗꯤ ꯃꯄꯥꯟꯒꯤ ꯃꯤꯁꯤꯡꯗꯤ ꯌꯥꯝ ꯀꯝꯄꯤꯇꯤꯚ
ꯍꯥꯎ
ꯑꯗꯨꯒꯤꯁꯨ ꯄꯥꯝꯕ ꯃꯞ ꯃꯄꯥꯟ ꯊꯣꯛꯄꯁꯨ ꯑꯗꯨꯅ ꯃꯄꯥꯟ ꯇꯧꯔꯒꯦ ꯍꯣꯏ ꯅꯪꯅ ꯍꯥꯏ ꯑꯗꯨꯒ ꯑꯩꯒꯤ ꯑꯩꯗꯣ ꯌꯥꯝ ꯔꯤꯛꯁꯀꯤ ꯑꯣꯏꯕ ꯑꯃꯅ ꯂꯣꯟꯗ ꯆꯠꯇꯣꯏꯅꯦꯕ
ꯂꯣꯟꯗ
ꯑ ꯑꯗꯨꯒꯤ ꯌꯥꯝ ꯔꯤꯛꯁꯀꯤ ꯑꯣꯏꯕ ꯑꯃꯨꯛꯁꯨ
ꯎꯝ ꯅꯪꯗꯤ ꯑꯥ ꯂꯥꯏ ꯀꯅꯥ ꯅꯪ ꯅꯆꯤꯟ ꯅꯅꯥꯎ ꯀꯌꯥꯅꯣ ꯅꯣꯏꯗꯤ
ꯎꯝ ꯑꯈꯣꯏꯕꯨꯗꯤ ꯃꯔꯤ
ꯑꯣ ꯅꯌꯥꯝꯕꯁꯨ ꯂꯩꯕ꯭ꯔꯥ
ꯑꯥ ꯏꯌꯥꯝꯕ ꯂꯩꯇꯦ ꯏꯆꯦ ꯂꯩ ꯑꯈꯣꯏ ꯅꯨꯄꯥ ꯌꯥꯎꯗꯦ ꯅꯨꯄꯤ ꯉꯥꯛꯇꯅꯤ
ꯅꯨꯄꯤ ꯉꯥꯛꯇꯔꯣ ꯌꯥꯝꯃꯤꯅꯦꯀꯣ
ꯑꯣꯏ
ꯆꯦꯗꯤ ꯀ꯭ꯔꯤ ꯍꯣꯠꯅꯔꯤꯕ꯭ꯔꯣ
ꯑꯩꯖꯤꯁꯨ ꯀꯟꯅꯥ ꯃꯥꯁꯇꯔ ꯇꯧꯔꯤꯌꯦ
ꯀꯗꯥꯏꯗ
ꯑꯥ ꯃꯤꯝꯁꯇꯥ
ꯑꯣ ꯃꯥꯁꯨ ꯑꯦꯝ ꯕꯤ ꯑꯦ ꯔꯣ
ꯑꯥ ꯑꯦꯝ ꯁꯤ ꯑꯦ ꯅꯤ
ꯑꯣ ꯑꯦꯝ ꯁꯤ ꯑꯦ ꯔꯣ
ꯑꯥ
ꯀꯝꯄ꯭ꯨꯇꯔ ꯁꯥꯏꯟꯁ
ꯍꯣꯏ
ꯎꯝ ꯑꯗꯨꯒ ꯅꯅꯥꯥꯎꯅꯨꯄꯤ ꯅꯪꯅ ꯀꯌꯥ ꯁꯨꯕ
ꯑꯩꯅ ꯁꯦꯀꯦꯟ ꯁꯨꯕ
ꯑꯣ
ꯑꯗꯨ ꯊꯔꯠꯅ ꯅꯤꯠ ꯇꯧꯔꯤ
ꯑꯣ ꯑꯗꯨꯒ ꯂꯥꯁ ꯅꯥ
ꯂꯥꯁꯅ ꯑꯥ ꯃꯥꯁꯨ ꯗꯤꯄ꯭ꯂꯣꯃꯥ ꯀꯟꯅ ꯇꯧꯔꯤ
ꯑꯁ ꯂꯣꯏ ꯄ꯭ꯔꯣꯐꯦꯁꯅꯦꯟ ꯂꯥꯏꯟꯅꯤꯅ ꯅꯪ ꯏꯃꯨꯡꯁꯦ ꯑꯥꯏ ꯌꯦꯁ ꯑꯦꯛꯖꯥꯝꯒ ꯊꯥꯅꯤꯡꯗꯕ꯭ꯔꯣ ꯍꯥ ꯍꯥ
ꯑꯦ ꯑꯗꯨꯕꯨ ꯎꯝ ꯊꯥꯕꯨꯗꯤ ꯊꯥꯅꯤꯡꯉꯦ ꯑꯗꯨ ꯑꯣꯏ ꯊꯤ ꯌꯥꯝꯅ ꯌꯥꯎꯗꯕꯗꯣ ꯍꯥꯏꯗꯤ ꯃꯨꯛ ꯃꯣꯁꯂꯤ ꯑꯩꯁꯦ ꯀꯩꯅꯣꯗ ꯗ ꯌꯥꯝ ꯄꯥꯝꯖꯕꯅꯦꯕ ꯂꯥꯏꯛ ꯀꯣꯄꯔꯦꯠꯇꯒꯨꯝꯕ ꯑꯗꯨꯒ ꯑꯥ ꯃꯣꯁꯂꯤ ꯕꯦꯡ ꯀꯤꯡꯗ ꯑꯣꯏꯅ ꯌꯥꯝ ꯄꯥꯝꯕꯅꯦ ꯏꯕꯨꯉꯣ ꯑꯗꯨꯅ ꯃꯣꯏ ꯑꯥ ꯕꯦꯡꯀꯤꯡꯗꯣ ꯄꯤꯌꯣꯒꯨꯝꯕ ꯊꯥꯎ ꯍꯥꯏꯕꯅꯤꯕ
ꯑꯣ ꯑꯩꯁꯨ ꯕꯦꯡꯀꯤꯡꯒꯤ ꯇ꯭ꯔꯥꯏ ꯇꯧꯔ ꯂꯩꯕꯅꯦ
ꯍꯥ ꯑꯗꯣ ꯑꯗꯣ ꯃꯣꯏ ꯀꯩꯅꯣ ꯇꯧꯕꯗꯣ ꯑꯥ ꯄꯤ ꯑꯣꯗꯤ ꯄꯥꯝꯗꯕ ꯑꯗꯣ ꯃꯣꯏ ꯑꯥ ꯑꯦꯝ ꯕꯤ ꯑꯦ ꯂꯣꯏꯔꯒ ꯑꯃ ꯌꯥꯝ ꯍꯥꯏ ꯔꯦꯡꯀꯤꯡꯗꯣ ꯑꯗꯨ ꯑꯣꯏꯅ ꯇ꯭ꯔꯥꯏ ꯇꯧꯁꯤꯔꯅ ꯑꯦꯝ ꯕꯤ ꯑꯦꯗ ꯑꯗꯨꯝ ꯇꯧꯕ ꯑꯣꯏꯅ ꯍꯌꯦꯡ ꯀꯣꯔꯄꯣꯔꯦꯠꯇ ꯊꯕꯛ ꯊꯕꯛ ꯇꯧꯕ ꯑꯣꯏꯅ ꯑꯗꯨꯝ ꯄꯥꯕꯁꯨ ꯌꯥꯏ ꯍꯥꯏꯅ ꯍꯥꯏꯕꯒꯤ ꯑꯗꯨ ꯑꯗꯨꯃꯥꯏꯅ ꯄꯥꯔꯒꯦꯅ ꯂꯣꯟꯗꯣ ꯁꯤꯡꯕꯖꯨ ꯑꯣꯏꯅ ꯇꯧꯔ
ꯑꯩꯅ ꯑꯩꯒꯤ ꯑꯦꯝ ꯕꯤ ꯑꯦ ꯇꯧꯔꯒꯀꯣ
ꯑꯥ
ꯑꯦꯝ ꯕꯤ ꯑꯦ ꯇꯧꯔꯒ ꯒꯣꯔꯃꯦꯟ ꯑꯦꯛꯖꯥꯝ ꯊꯥꯗꯕꯤ ꯂꯥꯏꯔꯤꯛ ꯑꯆꯧꯕ ꯖꯣꯕ ꯑꯣꯏꯔꯖꯨ ꯄ꯭ꯔꯥꯏꯚꯦꯠꯄꯨ ꯆꯪꯕ ꯌꯥ ꯌꯥꯝ ꯂꯩꯌꯦꯕꯀꯣ ꯑꯦꯈꯣꯏꯒꯤ ꯕꯦꯗ ꯐꯦꯀꯜꯇꯤ ꯑꯃ ꯂꯩꯌꯦ ꯑꯩꯒꯤ ꯑꯣꯖꯥ ꯑꯃ ꯀꯣ ꯑꯦꯝ ꯕꯤ ꯑꯥꯏ ꯕꯤ ꯕꯤ ꯑꯦꯒꯤ ꯅꯨꯄꯤꯅꯦ ꯃꯥꯁꯨ ꯑꯩꯒꯤ ꯃꯦꯁ ꯑꯃ ꯑꯗꯣ ꯃꯥꯁꯨ ꯑꯩꯆ ꯑꯥꯔꯗ ꯑꯩꯆ ꯑꯥꯔ ꯃꯦꯅꯦꯖꯔ ꯑꯣꯏꯌꯦꯕ ꯑꯥꯏ ꯕꯤ ꯑꯥꯏ ꯑꯥ ꯀꯩꯅꯣ ꯑꯩꯆ ꯁꯤ ꯑꯦꯐ ꯁꯤ ꯕꯦꯡꯗ ꯑꯐꯇꯔ ꯑꯦꯝ ꯕꯤ ꯃꯥꯒꯤꯗꯨꯗꯤ ꯖꯁ ꯄ꯭ꯔꯥꯏꯚꯦꯠꯀꯤꯅꯦꯕꯀꯣ ꯒꯣꯔꯃꯦꯟꯒꯤ ꯅꯠꯇꯦꯕ ꯑꯩꯆ ꯁꯤ ꯑꯦꯐꯁꯤ ꯕꯦꯡꯒꯨꯝꯕꯗꯤꯀꯣ
ꯎꯝ
ꯑꯗꯨꯃꯥꯏꯅ ꯑꯗꯨꯝ ꯇꯧꯕ ꯌꯥꯏ ꯕꯠ ꯅꯪꯅ ꯑꯦꯝ ꯕꯤ ꯑꯦ ꯂꯣꯏꯔꯒ ꯑꯦꯝ ꯕꯤ ꯑꯦꯒꯤ ꯂꯥꯏꯟꯗ ꯑꯦꯝ ꯕꯤ ꯑꯦꯒꯤ ꯂꯥꯏꯟꯗ ꯍꯥꯏꯕꯗꯤ ꯏꯁꯄꯤꯁꯦꯂꯥꯏꯖꯦꯁꯟ ꯑꯦꯝ ꯕꯤ ꯑꯦꯒꯤ ꯊ꯭ꯔꯨꯗ ꯅꯪ ꯕꯦꯡꯗ ꯆꯪꯅꯤꯡꯉꯦ ꯍꯥꯏꯔꯗꯤ ꯑꯥꯏ ꯕꯤ ꯄꯤ ꯑꯦꯁ ꯑꯦꯁꯨ ꯑꯦꯁ ꯑꯣ ꯑꯦꯁ ꯑꯩ ꯕꯤ ꯄꯤ ꯑꯦꯁ ꯑꯣ ꯊꯥꯗꯧꯕ ꯑꯗꯨꯗꯤ ꯅꯪ ꯑꯣ ꯄꯦꯄꯔ ꯋꯥꯟꯗ ꯃꯦꯠꯁ ꯄꯥꯏꯒꯅꯤ ꯃꯦꯠꯁꯨ ꯌꯥꯝ ꯂꯥꯏꯅ ꯍꯪꯕꯅꯤꯅꯤ ꯂꯨꯗꯝꯅꯤ ꯗꯦꯟ ꯔꯤꯖꯅꯤꯡ ꯄꯥꯏꯒꯅꯤ ꯏꯪꯂꯤꯁ ꯄꯥꯏꯒꯅꯤ ꯑꯦꯟ ꯗꯦꯟ ꯄꯦꯄꯔ ꯇꯨꯗꯗꯤ ꯅꯪꯒꯤ ꯃꯥꯔꯀꯦꯇꯤꯡ
ꯎꯝ ꯑꯗꯣꯏꯗꯤ ꯃꯥꯔꯀꯦꯇꯤꯡ ꯐꯥꯏꯅꯟꯁ ꯆꯥꯠꯄꯅ ꯐꯗꯤ ꯐꯩꯀꯣ ꯑꯩꯈꯣꯏꯁꯥꯔꯅꯁꯨ ꯍꯥꯏ ꯍꯦꯁ ꯆꯥꯔ ꯆꯠ ꯀꯗꯣ ꯍꯥꯏꯅ ꯍꯦꯗ ꯁꯥꯔꯗꯣ ꯑꯦꯝꯄ꯭ꯂꯣꯏꯤ ꯑꯝꯄ꯭ꯂꯣꯏꯣꯌꯤ ꯔꯦꯠꯇꯨ ꯌꯥꯝ ꯅꯦꯝꯕꯅꯦ ꯍꯥꯏꯅꯉꯣ
ꯑꯩꯆ ꯑꯔ ꯗꯤ ꯆꯠꯀꯅꯨ
ꯍꯣꯏ ꯃꯣꯏ ꯃꯨ ꯃꯣꯏꯅ ꯍꯥꯏꯌꯦ ꯍꯣꯏ ꯊꯕꯛꯄꯨꯗꯤ ꯋꯥꯗꯕꯅꯤ ꯑꯗꯨꯑꯣꯔꯁꯨ ꯃꯣꯏ ꯇꯣꯂꯣꯞꯁꯨ ꯌꯥꯝ ꯋꯥꯡꯅꯗꯤ ꯐꯪꯗꯦ ꯑꯗꯨꯒ ꯑꯦꯝꯄ꯭ꯂꯣꯏꯃꯦꯟ ꯔꯦꯠꯁꯨ ꯌꯥꯝ ꯅꯦꯝꯕꯅꯦ ꯑꯗꯨꯃꯥꯏꯅ ꯍꯥꯏꯕꯅꯦꯕ ꯆꯠꯀꯦ ꯍꯥꯏꯗꯤ ꯃꯥꯔꯀꯦꯇꯤꯡꯒ ꯐꯥꯏꯅꯥꯟꯁ ꯅꯠꯇ꯭ꯔꯒ ꯃꯥꯔꯀꯦꯇꯤꯡꯒ ꯍꯤꯠ ꯀꯥꯔ ꯆꯠꯀꯦ ꯆꯠꯂꯣ ꯑꯗꯣ ꯅꯪ ꯐꯩꯅꯦꯟꯁꯇꯤ ꯌꯥꯝꯅ ꯆꯨꯅꯕ ꯑꯣꯏꯔꯗꯤ ꯐꯩꯅꯥꯟꯁ ꯆꯠꯂꯣ ꯐꯩꯅꯥꯟꯁꯁꯨ ꯌꯥꯝ ꯐꯕꯅꯦ ꯍꯥꯏꯗꯤ ꯃꯣꯁꯂꯤ ꯑꯥ ꯄꯩꯁꯥ ꯌꯥꯝ ꯆꯥꯎꯅ ꯐꯪꯕꯗꯤ ꯐꯥꯏꯅꯥꯟꯁꯅ ꯌꯥꯝ ꯐꯪꯉꯤ ꯍꯥꯏꯕꯅꯦꯕ
ꯍꯣꯏ ꯍꯣꯏ ꯐꯩꯅꯥꯟꯁꯁꯨ ꯌꯥꯝ ꯐꯕꯅꯤꯗ
ꯎꯝ
ꯐꯤꯖꯤꯑꯦꯜꯒꯨꯝꯕꯗ ꯁꯨ ꯐꯥꯏꯟꯁ ꯈꯔ ꯄꯤꯕꯅꯦ
ꯎꯝ ꯍꯟꯅ ꯂꯣꯟ ꯍꯟꯅ ꯁꯤꯡꯕ ꯂꯣꯏꯈꯤꯒꯦ
ꯎꯝ ꯑꯩꯒꯤ ꯏꯆꯟꯅꯨꯄꯤ ꯑꯃ ꯂꯩꯌꯦ ꯃꯥꯁꯨ ꯒ꯭ꯔꯦꯖꯨꯋꯦꯠ ꯗꯤꯁ ꯌꯔ ꯂꯣꯏꯕꯀꯣ ꯅꯣꯏ ꯕꯦꯁ ꯑꯣꯏꯒꯅꯤ
ꯑꯥ
ꯃꯗꯤ ꯑꯩꯅ ꯑꯥꯏꯑꯦꯁ ꯊꯥꯟꯒꯦꯅ ꯑꯥꯏꯑꯦꯁ ꯀꯣꯆꯤꯡ ꯇꯧꯔꯤꯌꯦ ꯃꯗꯤ ꯏꯕꯦꯝꯃꯜ ꯑꯥꯏ ꯑꯦꯁ
ꯑ ꯑꯩꯁꯨ ꯏꯃꯥꯅ ꯀꯟꯅ ꯑꯗꯨꯗꯣ ꯇꯧꯑꯣ ꯍꯥꯏꯅ ꯍꯥꯏꯔꯝꯕꯅꯦꯕ ꯑꯦꯁ ꯌꯥꯝꯅ ꯄꯝ ꯑꯣꯏꯗꯕꯗꯣ ꯁꯤꯚꯤꯜ ꯁꯥꯔꯚꯤꯁꯇꯤ ꯑꯩ ꯌꯥꯝ ꯄꯥꯝꯕ ꯑꯣꯏꯗꯤ ꯑꯣꯏꯗꯦꯕ
ꯑꯣ ꯍꯣꯏꯗ ꯃꯤ ꯃꯤꯒꯤ ꯃꯁꯥ ꯃꯁꯥꯒꯤ ꯄꯥꯝꯕ ꯑꯗꯨꯝ ꯂꯩꯔꯦ
ꯑꯩ ꯏꯃꯥꯅꯁꯨ ꯄꯥꯝꯗ꯭ꯔꯁꯨ ꯑꯃꯨꯔꯛꯇꯤ ꯇ꯭ꯔꯥꯏ ꯇꯧꯋꯣꯗ ꯀꯥꯏ ꯑꯁ ꯃꯇꯝ ꯃꯥꯡꯅꯕꯅꯦ ꯇꯧꯔꯔꯣꯏꯒꯦ
ꯑꯗꯣ ꯒꯣꯔꯃꯦꯟ ꯑꯦꯛꯖꯥꯝꯁꯨ ꯇ꯭ꯔꯥꯏ ꯇꯧ ꯑꯩꯅ ꯅꯪꯉꯣꯟꯗ ꯇꯥꯏ ꯇꯧꯍꯟꯅꯤꯡꯉꯦ ꯍꯥꯏꯕꯗꯤ ꯃꯇꯝ ꯂꯩꯔꯤꯉꯩꯗꯀꯣ ꯑꯦꯠꯂꯤꯁ ꯅꯪꯅ ꯇꯧꯅꯤꯡꯗ꯭ꯔꯁꯨ ꯇꯧꯕꯅ ꯐꯩ ꯍꯥꯏꯕꯗꯤ ꯍꯌꯦꯡꯋꯥꯏ ꯅꯪꯅ ꯀꯣꯔꯄ꯭ꯔꯦꯠꯇ ꯆꯍꯤ ꯃꯔꯤ ꯃꯉꯥ ꯇꯧꯔꯒ ꯂꯥꯛ ꯀꯥꯟꯗꯗꯤ ꯆꯍꯤꯗꯣ ꯑ ꯌꯧꯔꯅꯤ ꯑꯣꯚꯔ ꯑꯦꯖ ꯌꯧꯔꯅꯤ ꯀꯝꯄꯤꯠ ꯀꯤꯗꯤꯞꯀꯤ ꯍꯦꯟꯅ ꯍꯦꯟꯅ ꯍꯥꯏ ꯇꯧꯔꯅꯤ ꯚꯦꯀꯦꯟꯁꯤꯗꯨ ꯂꯦꯝꯔꯛꯑꯅꯤ ꯑꯗꯨꯒꯤ ꯇꯥꯏꯝ ꯂꯩꯔꯤꯉꯥꯏꯗ ꯑꯣꯄꯣꯔꯆꯨꯅꯤꯇꯤꯗꯤ ꯂꯧꯍꯧ ꯑꯩꯈꯣꯏꯁꯨ ꯌꯦꯡꯉꯣꯅꯦ ꯕꯤ ꯑꯦ ꯇꯧꯋꯦ ꯗꯦꯟ ꯇꯥꯏꯝ ꯌꯥꯝ ꯃꯥꯡꯉꯦ ꯒ꯭ꯔꯦꯖꯨꯋꯦꯠ ꯂꯦꯚꯦꯜꯗ ꯑꯦꯛꯖꯥꯝꯁꯤ ꯄ꯭ꯔꯤꯄꯦꯌꯔ ꯇꯧꯔꯛꯇ꯭ꯔꯦ ꯍꯧꯖꯤꯛꯀꯤ ꯑꯦꯝ ꯕꯤ ꯑꯦ ꯂꯣꯏꯔꯒ ꯆꯍꯤ ꯑꯅꯤ ꯂꯩꯔꯒ ꯒꯦꯞ ꯂꯩꯔꯒ ꯑꯃꯨꯛꯀ ꯑꯩ ꯀꯝꯄꯤꯇꯤꯇꯤꯞꯀꯤ ꯑꯦꯛꯖꯥꯝ ꯄ꯭ꯔꯤꯄꯦꯌꯔ ꯇꯧꯕꯅꯦꯕ ꯑꯦꯟ ꯗꯦꯟ ꯐ꯭ꯔꯣꯝ ꯁꯤꯟꯁ ꯐ꯭ꯔꯣꯝ ꯂꯥꯁꯠ ꯌꯥꯔ ꯑꯩ ꯁꯤꯂꯣꯡꯗ ꯀꯥꯔꯒ ꯑꯗꯨ ꯗꯤꯁ ꯑꯩ ꯊꯕꯛ ꯐꯪꯗ꯭ꯔꯤꯌꯦꯕ ꯍꯣꯠꯅꯔꯤ ꯄꯤꯌꯣꯒꯨꯝꯕ ꯀ꯭ꯌꯥꯒꯨꯝꯕ ꯊꯥꯅꯔꯤꯅꯦ